ꯇꯥꯏꯌꯦ
ꯀꯩꯗꯧꯔꯤꯅꯣ
ꯂꯩꯔꯝꯃꯤꯅꯦ
ꯆꯥꯛ ꯊꯣꯡꯉꯕꯣ
ꯊꯣꯡꯗ꯭ꯔꯤ ꯅꯪꯗꯤ
ꯊꯣꯡꯉꯦ ꯀꯔꯤ ꯏꯟꯖꯥꯡ ꯍꯥꯎꯒꯦ
ꯍꯣꯏꯒꯤꯔꯣ ꯌꯦꯟ ꯍꯥꯎꯋꯦ
ꯑꯣ ꯀꯩꯀꯩ ꯍꯣꯠꯅꯩꯅꯣ ꯅꯪ ꯀꯩ ꯍꯣꯠꯅꯔꯤꯒꯦ
ꯀꯦꯝ ꯍꯣꯠꯅꯗꯦꯗ ꯐꯤ ꯁꯥꯕ
ꯐꯤ ꯁꯥꯕꯁꯦ ꯀꯌꯥꯝ ꯀꯥꯟꯅꯒꯦ
ꯀꯥꯟꯅꯩꯌꯦ ꯐꯖꯅ ꯁꯥꯔꯗꯤ
ꯑꯣ ꯀꯩ ꯐꯤ ꯁꯥꯏꯅꯣ
ꯐꯤ ꯀꯩꯅꯣ ꯄꯣꯂꯤꯁꯇꯔ
ꯎꯝ ꯍꯧꯖꯤꯛ ꯐꯤ ꯁꯥꯔꯒ ꯄꯩꯁꯥ ꯇꯥꯟꯕꯁꯨ ꯀꯥꯟꯅꯩ ꯊꯥꯗ ꯀꯌꯥꯃꯨꯛ ꯂꯥꯛꯀꯦ
ꯊꯥꯗ ꯐꯖꯅ ꯁꯥꯔꯗꯤ ꯀꯩꯅꯣꯃꯨꯛ ꯂꯦꯝ ꯍꯥꯏꯃ ꯂꯤꯁꯤꯡ ꯅꯤꯄꯥꯟ
ꯀ ꯀꯔꯝꯕ ꯐꯤ ꯁꯥꯕꯅ ꯈ꯭ꯋꯥꯏꯗꯒꯤ ꯀꯥꯟꯅꯒꯦ
ꯑꯗꯨꯗꯤ ꯃꯌꯦꯛ ꯅꯥꯏꯕ ꯁꯥꯕꯅ ꯀꯥꯟꯅꯩꯌꯦ
ꯑꯣ ꯃꯌꯦꯛ ꯅꯥꯏꯕꯁꯦ ꯑꯩꯈꯣꯏ ꯏꯅꯥꯠꯀꯤ ꯑꯣꯏꯕꯁꯦ ꯍꯣꯏ ꯁꯨꯝꯕ ꯅꯥꯠꯀꯤ ꯑꯣꯏꯕ ꯁꯥꯕꯁꯦ ꯁꯤꯅ ꯐꯩꯗ ꯌꯣꯛꯈꯠꯄꯀꯣ ꯍꯣꯏ ꯃꯨꯠ ꯃꯨꯠꯈꯤꯗꯧꯕꯈꯩꯁꯦ
ꯍꯣꯏ
ꯑꯇꯩ ꯎꯝ ꯔꯥꯅꯤ ꯐꯤ ꯋꯥꯡꯈꯩ ꯀꯩꯀꯥꯗꯤ ꯁꯨꯝꯕ ꯁꯥꯕꯗꯤ ꯀꯃꯥꯏꯅ ꯇꯧꯒꯦ
ꯑꯗꯨꯝꯕꯁꯨ ꯑꯗꯨꯝ ꯀꯥꯟꯅꯩꯌꯦ
ꯑꯣ ꯑ ꯃꯣꯏꯅ ꯀꯃꯥꯏꯅ ꯁꯥꯗꯣꯏꯅꯣꯕ ꯏꯌꯣꯡꯗ ꯁꯥꯗꯣꯏꯔꯥ
ꯃꯣꯏꯅ ꯃꯣꯏꯅ ꯀꯣꯟ ꯃꯆꯥ ꯑꯃ ꯂꯩꯌꯦꯕ ꯍꯣꯏ ꯏꯌꯣꯡ ꯍꯥꯏꯕ꯭ꯔꯥ ꯑꯗꯨꯗ ꯑꯣꯏꯗꯣꯏꯕ ꯑꯣ
ꯁꯥꯕ ꯍꯩꯕ꯭ꯔꯣ
ꯃꯣꯏꯅꯕꯨ ꯍꯦꯟꯅ ꯀꯥꯟꯅꯕꯅꯤꯗ
ꯑꯣ ꯑꯗꯨꯝꯕ ꯑꯣꯏꯅ ꯁꯥꯕꯅ ꯀꯥꯟꯅꯗꯣꯏ ꯃꯥꯜꯂꯤꯀꯣ ꯌꯨꯝꯗ ꯁꯨꯝ ꯂꯩꯗꯣꯏ ꯁꯔꯨꯛꯄꯨꯗꯤ
ꯃꯥꯅꯦ
ꯑꯥ ꯍꯧꯖꯤꯛ ꯑꯗꯨ ꯁꯥꯔꯦꯗꯅ ꯑꯗꯨꯒ ꯀꯔꯥꯏꯗ ꯊꯥꯕ ꯑꯗꯨꯝ ꯌꯨꯝꯂꯛꯇ ꯂꯧꯔꯤꯔꯥ ꯊꯥꯐꯝ ꯑꯃ ꯂꯩꯕ꯭ꯔꯥ
ꯑ ꯊꯥꯕꯥꯝ ꯂꯩꯌꯦ ꯎꯝ ꯁꯣꯔꯨꯝꯒꯤ ꯗꯨꯀꯥꯟꯒꯨꯝꯕꯗ ꯊꯥꯔꯁꯨ ꯌꯥꯔꯦ ꯑꯩꯈꯣꯏ ꯀꯟꯇꯦꯛ ꯂꯩꯕꯅꯤꯅ ꯋꯥꯔꯤ ꯁꯅꯥ ꯗꯧ
ꯀꯟꯇꯦꯛ ꯂꯩꯕ ꯃꯤꯗ
ꯑ ꯑ ꯑꯩꯈꯣꯏ ꯍꯥꯏꯗꯤ ꯂꯧꯒꯗꯕ ꯃꯤꯗꯣ
ꯑꯥ
ꯑꯗꯨꯗꯣ ꯍꯥꯟꯅ ꯐꯖꯅ ꯍꯥꯏꯅꯗꯣꯏꯅꯦꯕ ꯍꯥꯟꯅ ꯁꯥꯖꯟꯕ ꯌꯥꯗꯦ
ꯍꯥꯟꯅ ꯁꯥꯖꯟꯕ ꯌꯥꯗꯦꯕ ꯂꯧꯒꯗꯕ ꯃꯤꯗꯣ
ꯎꯝ ꯍꯣꯏ ꯂꯧꯗ꯭ꯔꯗꯤ ꯀꯅꯥꯅ ꯂꯧꯅꯤ
ꯑꯣ ꯐꯤꯁꯦ ꯅꯨꯄꯤꯗꯤ ꯐꯤꯁꯦ ꯐꯖꯅ ꯁꯥꯔꯒ ꯄꯩꯁꯥꯁꯦ ꯇꯥꯟꯕꯗꯤ ꯌꯥꯏ
ꯎꯝ
ꯑꯗꯣ ꯃꯦꯆꯤꯟ ꯀꯣꯟꯁꯨ ꯊꯣꯛꯏꯗꯅ ꯀꯔꯝꯕ ꯀꯣꯟꯗ ꯁꯥꯏꯅꯣ
ꯑꯩꯒꯤꯗꯤ ꯑꯩꯒꯤ ꯑꯩꯒꯤ ꯃꯦꯆꯤꯟ ꯀꯣꯟꯗꯤ ꯈꯨꯆꯤꯡ
ꯅꯦꯆꯤꯟ ꯀꯣꯟꯅꯦ
ꯑꯥ
ꯃꯦꯆꯤꯟ ꯀꯣꯟꯗꯤ ꯄ꯭ꯔꯣꯐꯤꯠ ꯌꯥꯝ ꯂꯥꯛꯑꯝꯒꯅꯤꯌꯦ
ꯍꯣꯏ ꯐꯖꯅ ꯁꯥꯔꯗꯤ ꯂꯥꯛꯇꯣꯏꯕ
ꯊꯥ ꯊꯥ ꯑꯝꯗ ꯀꯌꯥꯃꯨꯛ ꯂꯥꯛꯄ ꯉꯝꯒꯦ
ꯊꯥ ꯑꯝꯗ ꯑꯩ ꯂꯤꯄꯤ ꯍꯣꯏ ꯐꯅꯌꯥꯝ ꯐꯅꯌꯥꯝ ꯃꯌꯥꯝꯕꯨꯗꯤ ꯁꯥꯕꯁꯨ ꯌꯥꯎꯋꯦ ꯑꯗꯒꯤ ꯅꯣꯡꯃꯗ ꯀꯥ ꯍꯦꯟꯅ ꯁꯥꯡꯉꯝꯗꯕꯁꯨ ꯌꯥꯎꯋꯦ ꯑꯗꯣ ꯐꯖꯅ ꯁꯥꯔꯗꯤ ꯑꯗꯨꯝ ꯇꯔꯥ ꯍꯦꯟꯅ ꯂꯩꯝꯕꯒ ꯌꯥꯎꯏ
ꯑꯣ ꯑꯩꯈꯣꯏ ꯃꯩꯇꯩꯒꯤ ꯐꯤꯒꯦ ꯐꯅꯦꯛ ꯃꯄꯥꯟ ꯅꯥꯏꯕꯗꯣ ꯑꯗꯨꯝꯕ ꯅꯠꯇꯕ ꯆꯨꯝꯅꯒꯤ ꯁꯦꯠꯅꯕ ꯃꯄꯥꯟ ꯅꯥꯏꯕꯗ ꯃꯦꯆꯤꯡ ꯀꯣꯟꯗ ꯁꯥ ꯌꯥꯕ꯭ꯔꯥ
ꯎꯝ ꯌꯥꯏꯑꯦ ꯃꯄꯥꯟ ꯍꯛꯄꯤꯗꯤ ꯌꯥ ꯑꯗꯨꯕ ꯃꯄꯥꯟ ꯅꯥꯏꯕꯤꯗꯦ
ꯃꯄꯥꯟ ꯍꯛꯇꯕꯤꯁꯦ ꯃꯦꯆꯤꯟ ꯀꯣꯟꯗ ꯁꯥꯕ ꯌꯥꯏꯑꯕ
ꯎꯝ ꯍꯌꯦꯛ ꯅꯥꯏꯕꯥ ꯌꯥꯏ ꯋꯥꯟ ꯄ꯭ꯂꯥꯏ ꯌꯥꯏ ꯇꯨ ꯄ꯭ꯂꯥꯏ ꯌꯥꯏ
ꯎꯝ
ꯂꯣꯏ ꯌꯥꯏꯗ ꯃꯄꯥꯟ ꯍꯛꯄꯤ ꯈꯛꯇ ꯌꯥꯗꯕꯩ ꯃꯥꯅꯤ
ꯃꯄꯥꯟ ꯍꯛꯄꯤꯁꯦꯗꯤ ꯑꯣ ꯃꯦꯆꯤꯟ ꯑꯣꯏꯕꯅꯤꯅꯀꯣ
ꯎꯝ ꯃꯄꯥꯟ ꯍꯛꯄꯤ ꯁꯥꯕ ꯌꯥꯕꯁꯨ ꯂꯩꯌꯦꯕ
ꯑꯥ ꯃꯈꯟꯗꯤ ꯑꯅꯤ ꯂꯩꯕ ꯑꯗꯩ ꯔꯥꯅꯤꯒꯨꯝꯕ ꯑꯗꯨꯒꯨꯝꯕꯗꯤ ꯎꯝ ꯑ ꯑꯩꯈꯣꯏ ꯃꯩꯇꯩꯒꯤ ꯊꯥꯏꯉꯩꯒꯤ ꯀꯣꯟꯗꯨꯗ ꯁꯥꯕ ꯑꯇꯣꯞꯄ ꯁꯨꯝꯕ ꯑꯩꯈꯣꯏ ꯃꯩꯇꯩꯒꯤ ꯐꯅꯦꯛ ꯀꯩꯁꯤꯅ
ꯍꯣꯏ ꯍꯣꯏ ꯍꯣꯏ ꯋꯥꯡꯈꯩ ꯐꯤ ꯔꯥꯅꯤ ꯐꯤ ꯂꯩꯗꯅ ꯑꯗꯨꯅ ꯑꯃꯨꯛ ꯌꯨꯝꯈꯪ ꯍꯥꯏꯕꯗꯣ ꯈꯪꯕ꯭ꯔꯥ
ꯑꯥ ꯌꯣꯡꯈꯝ ꯈꯪꯉꯦ
ꯑꯗꯨꯗꯥ ꯁꯥꯗꯣꯏꯕ
ꯌꯣꯡꯈꯪꯒꯨꯝꯕꯗ
ꯎꯝ
ꯌꯣꯡꯈꯝ ꯍꯥꯏꯁꯦ ꯑꯃ ꯐꯝꯃꯒ ꯇꯧꯕꯗꯨꯔꯣ
ꯎꯝ ꯑꯗꯨꯅ ꯈ꯭ꯋꯥꯡ ꯀꯧꯋꯦ ꯑꯃ ꯌꯣꯟꯈꯝ ꯑꯃꯅ ꯀꯣꯟ ꯃꯆꯥ ꯑꯃ ꯂꯩꯌꯦꯕꯀꯣ
ꯑꯥ
ꯑꯗꯨꯗ ꯍꯥꯏꯔꯅꯦ
ꯌꯣꯡꯈꯝꯁꯤꯗ ꯁꯥꯗꯣꯏꯕ
ꯎꯝ
ꯑꯗꯨꯗꯤ ꯃꯣꯏꯗꯤ ꯈꯨꯠ ꯆꯪꯉꯝꯒꯅꯤꯅꯦ
ꯆꯪꯉꯦ
ꯐꯤ ꯑꯃ ꯁꯥꯕꯁꯦ ꯎꯝ ꯍꯥꯏꯗꯤ ꯊꯥꯗ ꯆꯪꯕ꯭ꯔꯥ ꯅꯨꯃꯤꯠ ꯀꯌꯥꯅꯤꯀꯨꯝꯕ ꯆꯪꯒꯦꯕ
ꯑ ꯑꯣꯏꯔꯗꯤ ꯊꯥ ꯑꯃ ꯆꯪꯉꯦ ꯍꯥꯏꯒꯨꯝ ꯇꯧꯅꯤ ꯈꯤꯇꯪ ꯍꯦꯜꯂꯦꯁꯨ ꯍꯥꯏꯕꯅꯤ ꯑꯗꯨꯒ ꯕꯣꯔꯗꯔ ꯈꯔ ꯃꯄꯥꯟ ꯕꯣꯔꯗꯔ ꯈꯔ ꯆꯥꯎꯕꯗꯣ ꯑꯗꯨꯗꯤ ꯑꯩꯈꯣꯏꯅ ꯐꯖꯅ ꯁꯥꯔꯗꯤ ꯍꯥꯥ ꯊꯥꯗꯕꯁꯨ ꯌꯥꯎꯋꯦ ꯊꯥꯕ ꯁꯥꯕꯁꯨ ꯌꯥꯎꯋꯦ ꯑꯗꯨ
ꯑ ꯀꯌꯥꯃꯨꯛ ꯌꯣꯜꯂꯦ ꯑꯗꯨꯒꯨꯝꯕ ꯔꯥꯅꯤꯒꯨꯝꯕꯖꯤ
ꯎꯝ ꯑꯗꯨꯗꯤ ꯃꯥꯒꯤ ꯂꯩ ꯂꯩꯗꯨꯅ ꯄꯨꯔꯦ ꯂꯤꯁꯤꯡ
ꯑꯩꯈꯣꯏ ꯃꯩꯇꯩꯒꯤ ꯔꯥꯅꯤꯒ ꯋꯥꯡꯈꯩꯒꯁꯦ ꯁꯤ ꯀꯔꯝꯕꯅ ꯍꯦꯟꯅ ꯇꯥꯡꯒꯦ
ꯑꯦ ꯔꯥꯅꯤꯅ ꯍꯦꯟꯗꯧ ꯃꯥꯜꯂꯦ
ꯑꯣ ꯂꯪꯁꯦ ꯔꯥꯅꯤꯅ ꯇꯥꯡꯕꯩꯔꯣ ꯅꯠꯇ꯭ꯔꯒ ꯈꯨꯠ ꯆꯪꯕꯁꯦ ꯔꯥꯅꯤꯅ ꯍꯦꯟꯕꯩꯔꯣ
ꯍꯣꯏ ꯈꯨꯠ ꯆꯪꯕꯁꯨ ꯍꯦꯜꯂꯅꯤ ꯋꯥꯡꯈꯩꯁꯨ ꯆꯪꯈꯤ ꯆꯪꯗꯣꯏꯅꯦꯕ
ꯑꯥ
ꯑꯗꯨꯏꯁꯨ ꯔꯥꯅꯤꯅꯗꯤ ꯍꯦꯟꯅ ꯇꯥꯡꯕꯅꯦꯕ
ꯔꯅꯤꯅ ꯑꯗꯣ ꯑꯩꯈꯣꯏ ꯂꯨꯍꯣꯡꯕꯗ ꯍꯧꯖꯤꯛꯇꯤ ꯔꯥꯅꯤ ꯋꯥꯡꯈꯩꯁꯦ ꯍꯥꯞꯇꯕ ꯌꯥꯗꯕꯅꯤꯅ ꯁꯨꯝꯕꯁꯦ ꯁꯥꯕ ꯍꯩꯖꯟꯕꯗꯤ ꯀꯥꯟꯅꯩꯌꯦꯕꯀꯣ ꯑꯩꯈꯣꯏ ꯃꯩꯇꯩꯒꯤ ꯆꯠꯅꯕꯤꯖꯦ ꯍꯧꯖꯤꯛ ꯀꯟꯅ ꯇꯧꯔꯛꯑꯕꯅꯤꯅ ꯁꯨꯝꯕ ꯁꯥ ꯇꯥꯡ ꯇꯥꯡꯕꯅꯤꯅ ꯀꯣ ꯁꯥꯔ ꯌꯣꯟꯕꯖꯦ ꯑꯗꯣ ꯍꯩꯕ꯭ꯔꯣ ꯔꯥꯅꯤ ꯁꯥꯕꯖꯦ
ꯍꯩꯌꯦ ꯄꯨꯔꯥ ꯑ ꯑꯩ ꯅꯍꯥꯟꯃꯨꯛꯇꯤ ꯍꯩꯒꯤꯕꯅꯦ ꯈꯔ ꯀꯨꯏꯗꯤ ꯀꯨꯏꯔꯦ ꯅꯍꯥꯟ ꯁꯥꯗꯕ ꯈꯔ ꯀꯨꯏꯔꯦꯕ ꯃꯃꯥꯡꯗꯗꯤ ꯍꯩꯗꯤ ꯍꯩꯒꯤꯝꯅꯦ
ꯑꯣ ꯑꯩꯕ ꯑ ꯑꯗꯨ ꯐꯖꯅ ꯁꯥꯔꯗꯤ ꯐꯖꯅ ꯁꯦꯟꯗꯣꯡꯁꯦ ꯂꯥꯛꯇꯣꯏꯅꯤꯅꯦ ꯍꯥꯏꯗꯤ ꯑꯃ ꯃꯦꯆꯤꯟ ꯀꯣꯟꯗꯨꯗꯤ ꯃꯤ ꯑꯃ ꯍꯦꯛꯇꯅ ꯁꯥꯕ ꯌꯥꯏꯗꯅ ꯁꯤꯟꯈꯤꯕ ꯑꯗꯨꯝꯕ ꯑꯍꯩꯕ ꯏꯅꯥꯠꯀꯤ ꯒꯩꯁꯦ ꯑꯃꯨꯛ ꯍꯧꯖꯤꯛꯇꯤ ꯂꯣꯏꯅ ꯆꯠꯅꯔꯛꯑꯦꯕ ꯊꯥꯏꯅꯒꯤ ꯑꯩꯈꯣꯏꯒꯤ ꯆꯠꯅꯕꯤꯈꯩꯁꯦ
ꯃꯥꯅꯤꯅꯤ
ꯑꯥ
ꯅꯪꯁꯨ ꯅꯪꯗꯤ ꯀꯩ ꯍꯣꯠꯅꯔꯤꯒꯦ
ꯑꯩꯁꯦ ꯁꯣꯝꯗ ꯕꯤꯖꯤꯅꯦꯁꯀꯨꯝꯕ ꯈꯔ ꯇꯧꯒꯦꯅ ꯇꯧꯔꯤꯌꯦ
ꯑꯣ
ꯑꯩꯅ ꯃꯨꯛ ꯐꯤꯒꯨꯝꯕ ꯁꯥꯕꯖꯦ ꯃꯤꯠ ꯁꯨꯡꯄ ꯑꯗꯩ ꯈ꯭ꯋꯥꯡꯖꯤ ꯌꯥꯗꯕꯁꯤꯅ ꯁꯥꯗꯦꯕ
ꯎꯝ
ꯑꯗꯣ ꯁꯨꯝꯕ ꯁꯥꯕ ꯃꯤꯖꯤꯗꯤꯀꯣ ꯌꯥꯝꯅ ꯄꯥꯝꯖꯩꯕ ꯍꯩꯗꯤ ꯍꯩꯖꯅꯤꯡꯕ ꯑꯗꯣ ꯁꯥꯕꯖꯦ ꯌꯥꯗꯕꯩꯅꯦꯕ ꯑꯩꯗꯤ ꯃꯤꯠꯁꯦ ꯁꯣꯛꯄꯅꯤꯅ ꯗꯣ ꯏꯅꯝꯃꯍꯣꯏ ꯁꯥꯕ ꯍꯩꯗꯣ ꯌꯥꯝ ꯐꯩ ꯄꯩꯁꯥ ꯌꯥꯝ ꯌꯥꯝ ꯇꯥꯜꯂꯨ ꯍꯧꯖꯤꯛꯇꯤ ꯄꯩꯁꯥꯒꯤ ꯃꯊꯧ ꯃꯥꯛꯇꯅꯤꯅꯀꯣ
ꯃꯥꯥꯅꯦ
ꯋꯥꯡꯈꯩ ꯑꯗꯨꯗꯤ ꯄꯣꯂꯤꯁꯇꯔꯖꯦ ꯃꯦꯆꯤꯟꯒꯤ ꯀꯣꯟꯗ ꯀꯌꯥꯃꯨꯛ ꯍꯧꯕ ꯌꯥꯒꯦ ꯎꯝ
ꯆꯥꯃꯒ ꯆꯥꯃꯒ ꯑꯩ ꯑꯩ ꯑꯩꯒꯤ ꯀꯣꯟꯒꯤꯗꯤ ꯆꯥꯝꯃꯒ ꯀꯨꯟꯒ ꯍꯣꯏ ꯇꯔꯦꯠ ꯅꯤꯄꯥꯜ ꯁꯨꯃꯥꯏꯅ ꯍꯧ ꯌꯥꯏꯖꯦ
ꯑꯣ ꯑꯗꯨꯒ ꯅꯣꯔꯃꯦꯜꯒꯤ ꯀꯣꯟꯁꯤꯗꯅ ꯐꯤꯖꯦ ꯀꯌꯥꯃꯨꯛ ꯍꯧ ꯌꯥꯕ ꯑꯩꯈꯣꯏꯒꯤ ꯁꯨꯝ ꯁꯥꯟꯅꯕ ꯃꯩ ꯇꯦꯛꯇꯥꯈꯣꯡ ꯁꯥꯕꯤꯗꯤ ꯑꯥ
ꯁꯤꯅ ꯌ ꯑ ꯃꯌꯦꯛ ꯅꯥꯏꯕꯗꯣ
ꯑꯥ
ꯃꯌꯦꯛ ꯅꯥꯏꯕꯗꯗꯤ ꯌꯥꯡꯈꯩꯃꯨꯛ ꯍꯧꯋꯦꯕꯀꯣ
ꯑꯥ
ꯑꯗꯨꯒ ꯁꯥꯗꯥꯒꯨꯡꯕꯗꯗꯤ ꯀꯥ ꯍꯦꯟꯅꯗꯤ ꯍꯣꯡꯅꯗꯦꯕꯀꯣ ꯁꯗꯥꯥꯒꯨꯝꯕꯗꯗꯤ ꯌꯥꯡꯈꯩꯃꯨꯛ ꯍꯧꯅꯗꯦ ꯑꯗꯨꯒ ꯃꯌꯦꯛ ꯅꯥꯏꯕꯗꯗꯤ ꯎꯒꯤ ꯀꯣꯟ ꯑꯣꯏꯔꯒꯗꯤ ꯌꯥꯡꯈꯩ ꯃꯨꯛ ꯑꯗꯨꯝ ꯍꯧꯖꯤꯜꯂꯒ ꯁꯥꯕ ꯌꯥꯏ
ꯌꯥꯡꯈꯩ ꯌꯥꯡꯈꯩ ꯃꯩ ꯃꯌꯦꯛ ꯅꯥꯏꯕꯖꯤꯅ ꯇꯣꯡꯕꯅꯤꯅ ꯃꯌꯦꯛ ꯅꯥꯏꯕꯖꯦ ꯃꯌꯦꯛ ꯅꯥꯏꯕꯖꯦ ꯑꯩꯈꯣꯏ ꯆꯨꯝꯅ ꯑꯃꯨꯛ ꯁꯥꯔꯦꯗꯅ ꯑꯗꯨꯒ ꯃ ꯄꯥꯟꯖꯦ ꯑꯃꯨꯛ ꯑꯇꯣꯞꯄꯗ ꯂꯣꯜꯍꯟꯗꯣꯏꯔꯕ
ꯑꯥ ꯑꯇꯣꯞꯄꯗ ꯄꯤꯔ ꯂꯣꯜꯍꯟꯗꯣꯏꯅꯦ ꯑꯗꯨꯒ
ꯂꯣꯟꯕ ꯍꯥꯏꯖꯦ ꯈꯨꯠꯅ ꯂꯣꯟꯕ ꯍꯥꯏꯖꯤꯅ ꯀꯃꯥꯏꯅ ꯂꯣꯟꯕꯅꯣ ꯃꯦꯆꯤꯟꯅ ꯂꯣꯟꯕ ꯍꯥꯏꯖꯤꯅ ꯀꯃꯥꯏꯅꯅꯣ
ꯃꯦꯆꯤꯟꯅ ꯂꯣꯟꯕ ꯍꯥꯏꯁꯤꯅ ꯀꯝꯄ꯭ꯌꯨꯇꯔꯗ ꯃꯣꯏ ꯃꯌꯦꯛꯇꯨ ꯌꯦꯛꯇꯣꯛꯑꯒꯅꯦ
ꯑꯥ ꯅꯝꯗꯣꯏꯕ
ꯑ ꯅꯝꯕ ꯅꯠꯇꯦ ꯑ ꯀꯩꯅꯣ ꯑ ꯍꯣꯏꯅꯦ ꯍꯛꯇꯣꯏꯕ ꯂꯪ ꯍꯥ ꯂꯪ ꯍꯥꯞꯄꯦꯗꯅ ꯌꯦꯇꯨꯝꯗꯣ ꯇꯧꯔꯒ ꯑꯩ ꯌꯦꯇꯨꯝ ꯍꯥꯏꯗꯤ ꯃꯣꯏꯒꯤ ꯍꯧꯖꯤꯀꯤ ꯃꯦꯆꯤꯟꯖꯦ
ꯑꯥ
ꯄꯤꯤꯁꯤꯅ ꯇꯧꯔꯒ ꯑꯦꯝꯕ꯭ꯔꯣꯏꯗꯔꯤꯗꯄꯩ ꯗꯥꯏꯔꯤꯛꯇ ꯑꯗꯨꯝ ꯍꯛꯈꯤꯔꯣꯏꯅꯦꯅ
ꯑꯗꯨꯒ ꯈꯨꯠꯅ ꯂꯣꯟꯕ ꯍꯥꯏꯁꯤꯅ ꯀꯃꯥꯏꯅ ꯇꯧꯗꯣꯏꯕ
ꯈꯨꯠꯅ ꯂꯣꯟꯕꯗꯨꯅ ꯈꯨꯠꯅ ꯑꯗꯨꯝ ꯐꯝꯃꯒ
ꯂꯩꯁꯦ ꯌꯦꯛꯊꯣꯛꯑꯒ ꯈꯨꯠꯁꯤꯅ ꯌꯦꯇꯨꯝꯅ ꯐꯣꯠꯄ ꯑꯗꯨꯃꯥꯏꯅ ꯈꯣꯠꯇꯣꯏꯔꯕ
ꯑꯧ ꯑꯧ ꯃꯥꯅꯦ ꯑꯗꯨꯅ ꯈꯨꯠꯅ ꯂꯣꯟꯕ ꯈꯨꯠꯅ ꯂꯣꯟꯕꯅ ꯇꯥꯡꯉꯦꯕ
ꯑ ꯈꯨꯠꯅ ꯂꯣꯟꯕ ꯈꯨꯠꯀꯤ ꯑꯔꯣꯟꯕꯁꯤꯅ ꯀꯌꯥꯃꯨꯛ ꯂꯧꯕ
ꯑꯔꯣꯟ ꯑꯣꯟꯁꯦ
ꯑꯥ
ꯌꯥꯝꯃꯦ
ꯀꯌꯥꯃꯨꯛ ꯂꯧꯅꯔꯒꯦꯕ ꯍꯧꯖꯤꯛꯁꯦ
ꯆꯥꯃꯤ ꯀꯌꯥꯃꯨꯛ ꯍꯥꯏꯗꯣꯏꯅꯣ ꯈꯪꯗꯦ
ꯑ ꯃꯦꯆꯤꯟꯅ ꯃꯦꯆꯤꯟꯅ ꯂꯣꯟꯕꯖꯤꯗꯒꯤ ꯈꯨꯠꯅ ꯂꯣꯟꯕꯁꯤꯅ ꯇꯥꯡꯉꯦꯕ ꯑꯗꯣ ꯃꯦꯆꯤꯟꯅ ꯂꯣꯟꯕꯁꯤꯅꯗꯤ ꯊꯨꯗꯤ ꯊꯨꯔꯝꯒꯅꯤ ꯐꯅꯦꯛ ꯀꯌꯥꯃꯨꯛ ꯂꯣꯟꯕ ꯌꯥꯖꯅꯣ ꯃꯣꯏꯒꯤ ꯍꯧꯖꯤꯛꯇꯤ ꯆꯥꯎꯈꯠꯂꯝꯅꯤꯅ ꯂꯣꯟꯕꯩ ꯃꯦꯆꯤꯟꯁꯖꯨ ꯑꯃꯨꯛ ꯊꯣꯛꯂꯛꯑꯦꯗꯅ
ꯃꯦꯆꯤꯟꯅ ꯂꯣꯜꯂꯒꯗꯤꯀꯣ
ꯑꯥ
ꯃꯤ ꯑꯃꯅ ꯃꯦꯆꯤꯟꯗ ꯂꯣꯟꯕ ꯀꯥꯟꯗ ꯐꯅꯦꯛꯁꯦ ꯑꯌꯨꯛꯇꯒꯤ ꯂꯣꯟꯗꯕ ꯑꯩꯈꯣꯏ ꯑꯌꯨꯛꯀꯤ ꯆꯥꯛ ꯇꯣꯛꯄꯁꯦ
ꯑꯥ
ꯁꯤꯗꯒꯤ ꯄꯨꯡ ꯍꯣꯏꯅ ꯑꯃ ꯇꯥꯔꯝꯗꯥꯏ ꯕꯥꯔꯣ ꯍꯦꯜꯂꯛꯄ ꯁꯤꯗꯒꯤ ꯆꯠ ꯈꯔ ꯈꯔ ꯂꯣꯟꯕ ꯀꯥꯟꯗ ꯌꯥꯆꯪꯉꯛꯄ ꯃꯇꯝ ꯌꯧꯗ꯭ꯔꯤꯉꯩ ꯃꯔꯛꯁꯦ ꯁꯤꯗ ꯑꯗꯨꯝ ꯍꯅꯛ ꯃꯔꯤꯒꯨꯝꯕꯗꯤ ꯑꯗꯨꯝ ꯂꯣꯟꯊꯣꯛꯄ ꯑꯗꯨꯒ ꯑꯗꯩ ꯑꯗꯨꯝ ꯊꯦꯡꯖꯔ ꯆꯠꯂꯒꯅ ꯑꯩꯈꯣꯏ ꯑꯩꯈꯣꯏꯅ ꯍꯥꯏꯗꯤ ꯃꯇꯝꯗꯣ ꯐꯩꯔꯝ ꯀꯥꯏꯊꯣꯛꯑꯒꯗꯤ ꯐꯩꯔꯝ ꯂꯣꯟꯗꯣꯏꯅꯤ ꯑꯌꯨꯛꯇꯒꯤ ꯂꯣꯟꯖꯔꯒꯅꯤꯀꯣ
ꯑꯥ ꯃꯌꯥꯝ ꯂꯣꯟꯕ ꯉꯝꯃꯦꯕ ꯍꯣꯏ ꯑꯗꯨꯗꯤ ꯐꯔꯦ ꯏꯅꯝꯃꯁꯨ ꯆꯥꯛ ꯏꯁꯤꯡ ꯊꯣꯡꯗꯣꯛꯑꯣ ꯑꯩꯁꯨ ꯊꯣꯡꯗꯣꯛꯑꯒꯦ ꯊꯝꯃꯒꯦ ꯍꯣꯔꯦꯟ ꯑꯃꯨꯛ ꯇꯧꯔꯛꯑꯒꯦꯀꯣ
ꯍꯣꯏ ꯍꯣꯏ ꯍꯣꯏ ꯍꯣꯔꯦꯟ ꯑꯃꯨꯛ ꯁꯥꯟꯅꯔꯁꯤꯦ ꯎꯝ ꯊꯦꯡꯃꯣ ꯊꯝꯃ